ꯍꯜꯂꯣ
ꯍꯜꯂꯣ
ꯇꯥꯕ꯭ꯔꯣ
ꯍꯜꯂꯣ
ꯇꯥꯗ꯭ꯔꯣ
ꯇꯥꯈ꯭ꯔꯦ
ꯍꯣꯏ ꯇꯥꯌꯦ ꯍꯣꯏ
ꯑꯩꯁꯨ ꯇꯥꯈ꯭ꯔꯦ
ꯇꯥꯏꯌꯦ ꯂꯦꯞꯔꯒ ꯋꯥꯔꯤ ꯁꯥꯏ ꯑꯩꯗꯤ ꯍꯨꯖꯤꯛꯇꯤ ꯐꯝꯔꯗꯤ ꯅꯦꯠꯋꯥꯔꯛ ꯅꯨꯉꯥꯏꯇꯦ ꯐꯝꯗꯤꯅꯣ ꯐꯞꯃꯗꯤ ꯅꯦꯋꯥꯛ ꯅꯨꯡꯉꯥꯏꯇꯦ ꯂꯦꯄꯦ ꯐꯝꯗꯦꯅꯦ
ꯅꯦꯝ ꯅꯦꯝꯕꯗ ꯊꯝꯔꯗꯤ ꯅꯦꯠꯋꯥ ꯂꯥꯛꯇꯦ ꯍꯥꯏꯕ꯭ꯔꯣ ꯅꯣꯏꯗ
ꯑꯩꯒꯤꯗꯤ ꯑꯈꯣꯏꯒꯤ ꯑꯈꯣꯏ ꯁꯤ ꯃꯈꯥꯔꯣꯝꯗ ꯂꯩꯕꯅꯤꯅ ꯅꯨꯡꯉꯥꯏꯇꯦꯕ
ꯑꯣ ꯑꯣ ꯅꯪ ꯃꯊꯛꯇ ꯀꯥꯔꯣ ꯑꯗꯨꯗꯤ
ꯅꯠꯇꯦꯄ ꯑꯩꯈꯣꯏꯅ ꯂꯦꯞꯄꯅꯤꯗ ꯑꯗꯨꯝ ꯂꯦꯞꯄꯅꯤꯅ ꯑꯩꯈꯣꯏ ꯊꯥꯏꯞ ꯇꯥꯏꯌꯦ ꯇꯥꯌꯦ ꯅꯪ ꯇꯥꯗ꯭ꯔ
ꯇꯥꯏꯌꯦ ꯑꯗꯨ ꯅꯪꯁꯨ ꯋꯥꯔꯤ ꯂꯤꯔꯛꯑꯣꯅꯦ꯫
ꯅꯪꯁꯨ ꯂꯤꯔꯛꯑꯣꯅꯦ ꯑꯗꯣ ꯑꯩꯈꯣꯏꯗꯤ꯫
ꯑꯩꯗꯤ ꯍꯥꯏꯅꯤꯡꯉꯥꯏ ꯂꯩꯇꯦꯅꯦ
ꯈꯟꯗꯦꯗ ꯄꯪꯇꯧꯗ ꯇꯧꯉꯦ ꯍꯟꯗꯥꯗꯤ ꯑꯗꯨꯝ ꯍꯧꯕꯁꯨ ꯁꯨ ꯂꯩꯇꯦ ꯑꯗꯨꯝ ꯈꯨꯟꯒ ꯆꯞ ꯃꯥꯟꯅꯩꯕ ꯁꯤ ꯑꯁꯣꯝꯗꯗꯤ ꯑꯗꯨꯝ ꯂꯧꯗ ꯐꯪꯕꯗꯣ ꯍꯦꯗꯤ ꯌꯣꯟꯕꯅꯤꯅꯀꯣ ꯁꯤꯖꯟ ꯁꯤꯖꯟꯒꯤ ꯑꯣꯏꯕꯅꯤꯅ ꯅꯠꯇꯦ ꯁꯤꯖꯟꯒꯤ ꯁꯤꯖꯟꯒꯤ ꯍꯥꯏꯕꯗꯤ ꯀꯔꯤꯅꯣ ꯑꯩ ꯈꯪꯗꯦ ꯃꯅꯤꯄꯨꯔꯤ ꯂꯣꯟꯗ ꯑꯃ ꯎꯝ ꯏꯟꯁꯥꯡ ꯑꯃ ꯀꯩꯅꯣ ꯗꯨꯛ ꯑ ꯈꯥꯟꯗꯦꯗ ꯃꯦꯂꯦꯟꯗ꯭ꯔꯤꯒꯨꯝꯕ꯫ ꯃꯗꯦꯟꯒꯨꯝꯕ꯫
ꯑꯣꯥ
ꯄꯥꯟꯒꯨꯝꯕꯗꯤ ꯂꯩꯌꯦ ꯑꯗꯨ ꯆꯥꯅꯤꯡꯗ꯭ꯔꯦ
ꯑꯣ ꯑꯗꯨ ꯅꯣꯏꯗꯤ ꯂꯩꯔꯒ ꯆꯥꯗ꯭ꯔꯣ
ꯍꯣꯏꯗ ꯂꯣꯏꯔꯣ ꯆꯣꯏꯗꯣ
ꯑ ꯍꯣꯏ ꯊꯥꯎ ꯅꯍ ꯆꯧꯕ꯭ꯔꯥꯑꯦ ꯑꯗꯣ ꯍꯥꯡꯕꯗ
ꯍꯣꯏ ꯆꯧꯕꯗꯤ ꯅꯠꯇꯦ ꯑꯗꯨ ꯂꯩꯔꯒ ꯆꯥꯏꯕ ꯑꯩꯈꯣꯏꯗꯤ
ꯈꯣꯏꯗꯥ ꯍꯥꯏꯕꯗꯣꯁꯥꯕ ꯉꯃꯟꯕ
ꯑꯁ ꯑꯗꯨꯅꯤꯗ ꯕꯣꯏꯁ ꯀꯔꯤꯄꯔꯂꯦ
ꯎꯝ
ꯃꯁꯥꯒꯤ ꯃꯁꯥꯒꯤꯅꯤꯅꯦ
ꯑꯗꯨꯣꯅꯤ ꯆꯨꯝꯃꯦ ꯑꯗꯨꯗꯤ
ꯃꯥꯣꯏꯒꯤ ꯔꯁꯤ ꯂꯩꯗꯕꯗꯣ
ꯍꯣꯏ
ꯁꯧꯗꯁꯨ ꯁꯕꯝ ꯃꯦꯟꯕꯗꯣ
ꯁꯧꯔꯁꯨ ꯅꯪꯕ ꯈꯥꯡꯉꯝꯃꯤꯗꯤ ꯑꯩ ꯁꯧꯗꯦ ꯃꯥꯒꯤ ꯃꯁꯥꯒꯤꯅꯤ ꯍꯥꯏꯅꯀꯣ
ꯍꯣꯏ
ꯑꯗꯨꯁꯨ ꯌꯥꯏꯌꯦꯅ ꯅꯨꯡꯉꯥꯏꯌꯦꯅ
ꯎꯝ ꯑꯗꯨ ꯃꯤꯅꯗꯤ ꯑꯗꯨꯃꯥꯏꯅ ꯈꯟꯗꯦꯕ ꯑꯁ ꯅꯨꯄꯤꯗꯤ ꯌꯥꯝ ꯁꯧꯒꯠꯂꯦ ꯍꯥꯏꯅ ꯈꯟꯒꯅꯤ ꯃꯤ ꯈꯪꯗꯕꯁꯤꯡꯗꯤ
ꯍꯣꯏ
ꯑꯗꯨꯕꯨꯗꯤ ꯑꯩꯒꯤꯗꯤ ꯑꯗꯨꯁꯨ ꯑꯩꯒꯤꯗꯤ ꯀꯔꯤ ꯋꯥꯄꯜ ꯂꯩ ꯊꯥꯎ ꯆꯥꯅꯤꯅ ꯅꯠꯇ ꯑꯗꯨ ꯅꯣꯏꯗꯤ ꯀꯥꯡ ꯀꯔꯤ ꯑꯗꯨ ꯔꯣꯝꯗꯨꯗꯤ ꯏꯥ ꯅꯥꯄꯤꯗꯤ ꯎꯝ ꯌꯥꯝ ꯌꯜꯂ ꯌꯥꯝ ꯂꯩꯔꯕꯅꯤꯅ ꯌꯣꯜꯂꯅꯤꯅ
ꯏꯁ ꯏꯟꯁꯥꯡ ꯅꯨꯄꯤꯗꯤ ꯌꯣꯟꯕꯗꯤ ꯍꯣꯏ ꯑꯗꯨꯝ ꯍꯥꯏꯗꯤ ꯃꯤ ꯑꯃꯅ ꯌꯣꯟꯕꯗꯣ ꯃꯤ ꯑꯇꯣꯞꯄꯅ ꯌꯣꯟꯕ ꯆꯞ ꯃꯥꯟꯅꯏꯑꯕꯀꯣ ꯆꯞ ꯃꯥꯟꯅꯥꯅꯕꯗꯤ
ꯍꯣꯏ ꯍꯣꯏ ꯑꯗꯨꯁꯨ ꯑꯗꯨꯝ ꯇꯧꯅꯤꯗ
ꯄꯤꯗꯤ ꯌꯥꯝꯃꯦ ꯍꯣꯏ ꯌꯥꯝ ꯌꯥꯝꯗꯤ ꯌꯥꯝꯃꯦꯗ
ꯍꯣꯏ ꯑꯗꯨꯗꯤ ꯍꯟꯗꯗꯦ ꯎꯁꯣꯏꯒꯨꯝꯕ ꯀꯣ
ꯍꯣꯏ ꯑꯩ ꯑꯁꯤꯗꯨꯁꯨ ꯆꯞ ꯃꯥꯟꯅꯩ ꯑꯁꯤꯗꯨꯁꯨ ꯆꯞ ꯃꯥꯟꯅꯩ ꯑꯗꯨꯗꯤ ꯎꯁꯣꯏꯒꯨꯝꯕ ꯐ꯭ꯔꯦꯁ ꯐ꯭ꯔꯦꯁꯀꯤꯗꯣ
ꯎꯝ
ꯑꯗꯨꯒꯨꯝꯕ ꯕꯦꯂꯦꯟꯗ꯭ꯔꯤꯒꯨꯝꯕ ꯍꯪꯒꯝꯒꯨꯝꯕ ꯃꯥꯏꯔꯦꯟ ꯃꯅꯥꯒꯨꯝꯕ ꯃꯥꯏꯔꯦꯟ ꯑ ꯇꯣꯔꯕꯣꯠ ꯍꯥꯏꯕ꯭ꯔꯥ
ꯎꯝ
ꯑꯗꯨꯒꯨꯝꯕ ꯆꯞ ꯃꯥꯟꯅꯩ ꯆꯞ ꯃꯥꯟꯅꯕꯗ ꯌꯦꯟꯗꯦꯝ ꯑꯗꯨꯒ ꯅꯀꯨꯄꯤ ꯅꯥꯄꯥꯛ ꯄꯤꯒꯨꯝꯕ
ꯎꯝ
ꯀꯔꯤ
ꯎꯝ
ꯀꯔꯤ ꯊꯥꯡꯖꯤꯡꯒꯨꯝꯕ
ꯊꯥꯡꯖꯤꯡꯒꯨꯝꯕꯗꯤ ꯑꯩꯈꯣꯏꯗꯤ ꯭ꯔꯥ ꯕ꯭ꯔꯥꯗꯪꯅꯗꯅꯤ ꯑꯗ ꯊꯥꯡꯖꯤꯡꯗꯤ ꯌꯥ ꯌꯣꯟꯗ꯭ꯔꯦꯗ ꯅꯟꯗꯥꯗꯦ ꯑꯗꯨꯝ ꯑꯗꯨꯔꯣꯝꯗ ꯀꯌꯥ ꯆꯥꯗꯕꯤꯒꯦꯀꯣ
ꯊꯪꯖꯅꯤꯡꯕꯗꯤ ꯑꯗꯨꯃꯗꯤ ꯑꯗꯨꯗꯗꯤ ꯍꯧꯔꯝꯃꯣꯏꯅ ꯁꯤꯗ
ꯑꯗꯨꯗ ꯍꯣꯏ ꯑꯗꯣꯝꯗꯒꯤ ꯂꯥꯛꯕꯅꯤ ꯍꯣꯏ ꯑꯗꯨ ꯒꯥꯔꯤꯁꯨ ꯄꯥꯛ ꯆꯠꯗꯕꯒꯤ ꯊꯥꯡꯖꯤꯡꯕꯨꯗꯤ ꯄꯥꯛ ꯆꯥꯗꯔꯦ
ꯍꯣꯏ ꯕꯁ ꯆꯠꯇꯦꯀꯣ ꯅꯣꯏ ꯑꯗꯨꯔꯣꯝꯗ
ꯀꯗꯥꯢꯗꯒꯤ
ꯎꯝ
ꯆꯠꯇꯦ ꯑꯗꯨ ꯅꯥꯒꯥꯂꯦꯟꯔꯣꯝꯗ ꯗ꯭ꯔꯤ ꯆꯠꯂꯦ ꯑꯗꯨ ꯅꯥꯒꯥꯂꯦꯟꯔꯣꯝꯗꯒꯤ ꯑꯗꯩ ꯁꯃꯅ ꯄꯤꯕꯨꯗꯤ ꯂꯥꯛꯄꯔꯥꯗꯦ ꯑꯥꯂꯨꯒꯨꯝꯕ ꯗꯨꯒꯨꯝꯕ ꯆꯦꯡꯒꯨꯝꯕ ꯉꯥꯛꯇꯅꯤꯅ
ꯑꯣ
ꯑꯗꯨꯝ ꯑꯗꯨꯝ ꯃꯤ ꯑꯁꯤꯗ ꯀꯩꯅꯣ ꯈꯣꯏ ꯈꯨꯟ ꯈꯨꯟꯒꯤ ꯌꯦꯡꯁꯥꯟ ꯅꯥꯄꯤ ꯑꯗꯨꯝ ꯑꯔꯩ ꯑꯔꯩꯕꯗꯣ ꯌꯣꯟꯕꯅꯦꯕ
ꯑꯣ
ꯀ꯭ꯂꯣꯁ ꯀꯨꯝꯕ ꯎꯁꯣꯏꯒꯨꯝꯕ ꯕꯦꯂꯦꯗ꯭ꯔꯤꯒꯨꯝꯕ ꯀꯣ ꯃꯩꯔꯦꯡꯒꯨꯝ ꯄꯥꯟꯒꯨꯝꯕ ꯉꯥꯛꯇꯥꯅꯤꯅ
ꯑꯣ ꯌꯥꯏꯗ ꯑꯗꯨꯁꯨ ꯍꯥꯏꯗꯤ ꯃꯣꯏꯅ ꯂꯧꯔꯒ ꯄꯩꯁꯥ
ꯇꯣꯄ ꯂꯩꯗꯕꯅꯤꯅ ꯁꯤꯖꯥꯟꯒꯤ ꯂꯧꯗ ꯂꯧ ꯍꯟꯗ ꯂꯧꯗ ꯊꯣꯛꯄꯗꯣ ꯑꯗꯨ ꯉꯥꯛꯇ ꯌꯣꯟꯒꯅꯤ ꯑꯗꯨꯝ ꯁꯤꯖꯟ ꯁꯤꯖꯟꯒꯤ ꯈꯨꯨꯟꯗꯒꯨꯝꯅꯀꯣ ꯇꯧꯕꯒꯤ ꯅꯨꯡꯇꯤꯒꯤ ꯆꯥꯎꯁꯨ ꯂꯦ ꯇꯜꯂꯦꯕ
ꯍꯣꯏ ꯑꯗꯨꯅꯦ ꯏꯤꯟꯖꯥꯡ ꯅꯥꯄꯤ ꯂꯥꯎꯔꯒ ꯆꯥꯕꯁꯨ ꯄꯩꯁꯥ ꯌꯥꯝ ꯃꯥꯡꯉꯦꯗ
ꯍꯣꯏꯅꯦ ꯆꯦꯡꯗꯗꯤ ꯄꯩꯁꯥ ꯆꯠꯇꯦ ꯌꯦꯡꯁꯥꯟ ꯅꯥꯄꯤꯗꯅ ꯄꯩꯁꯥ ꯆꯠꯄ
ꯍꯣꯏ ꯑꯂꯨꯒꯨꯝꯕ ꯌꯥꯝ ꯂꯧꯔꯒ ꯊꯝꯃꯁꯨ ꯑꯩꯈꯣꯏ ꯅꯍꯥꯟ ꯕꯣꯔꯥ ꯑꯃ ꯂꯧꯕꯗꯣ
ꯎꯝ
ꯑꯩꯁꯨ ꯑꯩꯈꯣꯏ ꯌꯥꯝ ꯍꯧꯖꯤꯛꯀꯅꯤ ꯌꯥꯝ ꯆꯥꯗꯕꯅꯦꯕꯀꯣ ꯍꯗꯤ ꯅꯍꯥꯟꯒꯣꯟꯅ ꯅꯨꯡꯇꯤ ꯆꯥꯗꯕꯅꯦꯕ ꯑꯗꯣ ꯆꯥꯕ ꯍꯦꯟꯅ ꯑꯩꯈꯣꯏ ꯆꯥꯈ꯭ꯔꯕ ꯍꯦꯟꯅ ꯕꯥꯠꯄꯗꯣ ꯌꯥꯝꯃꯤꯅꯦ ꯂꯩꯔꯥꯛꯄ ꯅꯨꯃꯤꯠꯁꯨ ꯌꯥꯝ ꯄꯠꯂꯒ ꯂꯩꯔꯝꯅꯤ ꯀꯦꯖꯤ ꯑꯍꯨꯝ ꯃꯔꯤ ꯑꯣꯏꯔꯝꯅꯤ
ꯑꯗꯨ ꯐꯖꯅ ꯌꯦꯡꯉꯒ ꯂꯧꯒꯗꯧꯅꯤꯅꯦ
ꯈꯪꯗꯦ ꯍꯥꯏꯔꯒ ꯃꯕꯥꯟꯅꯤꯅ ꯏꯁ ꯅꯪ ꯃꯊꯪ ꯅꯪ ꯂꯧꯕ ꯆꯠꯂꯣꯅ ꯑꯩꯕꯨ ꯍꯦꯛꯇ ꯍꯥꯏꯕ
ꯑꯗꯨ ꯐꯖꯅ ꯌꯦꯡꯔꯒ ꯂꯧꯒꯗꯧꯕꯅꯤꯅꯦ ꯑꯗꯨ ꯗꯩ ꯃꯥꯒꯤ ꯗꯁ ꯩꯗꯁ ꯑꯗꯨꯝ ꯊꯝꯂꯤꯕ꯭ꯔꯥ
ꯍꯣꯏ ꯅꯠꯇꯦ ꯂꯧꯊꯣꯛꯈ꯭ꯔꯦ ꯇꯥꯡꯈꯥꯢꯗꯤ ꯑꯩꯈꯣꯏ ꯕꯦꯛꯇ ꯑꯗꯨꯝ ꯊꯝꯗꯤ ꯊꯝꯃꯦ ꯑꯗꯨꯝ ꯌꯦꯡꯗꯤ ꯌꯦꯡꯉꯦꯀꯣ ꯐꯠꯇꯕ ꯑꯗꯣ ꯇꯪꯈꯥꯢꯗꯤ ꯑꯗꯨꯝ ꯂꯧꯊꯣꯛꯔꯒ ꯆꯥꯕꯅꯦ
ꯕꯦꯗ ꯊꯝꯕꯒꯤꯅꯦ ꯕꯦꯗ ꯊꯝꯕꯩꯗꯤ ꯑꯗꯨꯝ ꯄꯣ ꯀꯩꯅꯣ ꯄꯠꯄꯗꯣ
ꯕꯦꯑꯝꯛꯅ ꯊꯥꯝꯕꯤꯒꯤ ꯅꯠꯇꯦ ꯑꯩꯈꯣꯏ ꯂꯧꯊꯣꯛꯄꯗꯨꯁꯨ ꯑꯗꯨꯝ ꯄꯠꯄꯅꯦ ꯅꯨꯡꯇꯤ ꯄꯠꯄꯅꯦ
ꯂꯧꯊꯣꯔꯒ ꯂꯧꯊꯣ ꯂꯧꯊꯣꯔꯒ ꯐ꯭ꯂꯣꯔꯗ ꯑꯗꯨꯝ ꯄꯥꯢꯈ꯭ꯔꯣ ꯄꯤꯔꯣꯕ ꯌꯥꯝ ꯇꯧꯔꯒ ꯩꯗꯊꯗꯕꯤꯗ ꯐ꯭ꯂꯣꯔꯗ ꯊꯝꯃꯨꯕ
ꯍꯣꯏ ꯐ꯭ꯂꯣꯔꯗ ꯊꯝꯅꯤ ꯕꯣꯔꯥ ꯃꯊꯛꯇ
ꯎꯝ
ꯈꯪꯗꯦꯗ ꯕꯦꯛꯇꯣ ꯐꯠꯗꯕꯒꯤ ꯑꯗꯨꯒꯤ ꯑꯣꯏꯔꯝꯅꯦ ꯑꯗꯨꯗꯤ ꯑꯁꯨꯝꯗꯤ ꯄꯥꯠꯂꯣꯏꯕ
ꯎꯝ
ꯆꯦꯡ ꯆꯦꯡ ꯆꯦꯡꯁꯨ ꯍꯧꯖꯤꯛ ꯍꯟꯗꯛꯀꯤ ꯆꯦꯡ ꯕꯣꯔꯥꯗꯣ
ꯎꯝ
ꯍꯣꯢ ꯊꯥ ꯇꯪꯈꯥꯏ ꯐꯧ ꯆꯨꯔꯝꯃꯣꯢ ꯂꯣꯏꯈ꯭ꯔꯦ ꯑꯃꯛ ꯌꯥꯝ ꯅꯨ ꯀꯩꯅꯣ ꯇꯧꯋꯦ ꯍꯥꯎꯗꯤ ꯍꯥꯎꯕꯀꯣ
ꯎꯝ
ꯑꯗꯨ ꯌꯥꯝ ꯊꯨꯕꯗꯣ
ꯀꯨꯏꯔꯅꯦ ꯅꯣꯏ ꯆꯥ ꯆꯥꯛ ꯌꯥꯝ ꯌꯥꯝ ꯊꯣꯡꯔꯒ ꯆꯥꯖꯩꯗꯣ ꯌꯥꯝꯅ ꯐꯥꯕꯩ ꯑꯣꯏꯅꯤꯅꯦ
ꯑꯗꯨꯃꯥꯏꯅ ꯇꯧꯗꯦꯗ ꯍꯟꯗꯥꯛꯇꯦ ꯆꯦꯡꯅꯁꯨ ꯅꯨꯡ ꯀꯥꯏꯅꯣ ꯇꯧꯕ ꯌꯥꯝ ꯍꯥꯏꯗꯤ ꯅꯨꯡꯉꯥꯏ ꯌꯥꯝ ꯊꯨꯅ ꯂꯣꯏꯁꯤꯟꯕꯁꯨ ꯂꯩꯌꯦꯅ ꯍ ꯍꯥꯎ ꯍꯥꯎꯕꯗꯤ ꯍꯥꯎꯋꯦꯕꯀꯣ
ꯎꯝ
ꯅꯪ ꯅ ꯃꯥꯃꯒꯤ ꯆꯍꯤꯗꯤ ꯑꯩꯈꯣꯏ ꯃꯅꯝ ꯅꯝꯃꯦ ꯑꯗꯣ ꯍꯥꯎꯗꯦꯕ
ꯎꯝ
ꯍꯟꯗꯛꯀꯤꯗꯤ ꯈꯤꯇꯪ ꯂꯣꯀꯦꯜꯒꯤ ꯃꯟꯕꯗꯣ ꯑꯗꯨꯃꯥꯏꯅ ꯇꯧꯔꯒ ꯍꯥꯎꯗꯤ ꯍꯥꯎꯋꯦ ꯑꯗꯨꯕꯨ ꯌꯥꯝ ꯊꯨꯅ ꯂꯣꯏꯁꯤꯟꯕꯗꯣ
ꯑꯗꯣ ꯍꯥꯎꯕꯩ ꯌꯥꯝ ꯐꯔꯤ ꯑꯣꯏꯔꯝꯅꯤꯅꯦ
ꯑꯗꯨꯒꯤꯁꯨꯅꯦ ꯑꯗꯨꯕꯨ ꯅꯍꯥꯟꯗꯤ ꯑꯩꯈꯣꯏ ꯀꯩꯅꯣ ꯑꯥ ꯀꯞ ꯑꯃ ꯂꯩꯌꯦꯅꯀꯣ
ꯎꯝ
ꯑꯗꯨ ꯑꯍꯤꯡꯗ ꯑꯍꯤ ꯑꯅꯤ ꯈ꯭ꯋꯥꯏꯗꯤ ꯌꯥꯝꯕ ꯑꯅꯤꯒꯨꯝꯕ ꯑꯗꯨꯝ ꯊꯣꯡꯉꯩꯕꯀꯣ
ꯎꯝ
ꯌꯥꯝ ꯆꯥꯕꯁꯨ ꯆꯥꯕꯒꯤ ꯅꯠꯇꯦ ꯑꯗꯣ ꯑ ꯀꯩꯅꯣ ꯑꯗꯨꯝ ꯌꯥꯝ ꯊꯣꯡ ꯈꯤꯇꯪ ꯍꯥ ꯄꯒ ꯌꯥꯝ ꯊꯣꯛꯄꯗꯨꯁꯨ ꯂꯩꯌꯦꯅ ꯆꯍꯤ ꯈꯤꯇꯪꯗꯤ ꯑꯁꯤꯗꯤ ꯑꯗꯨꯃꯥꯏꯅ ꯇꯧꯗ ꯇꯧꯗꯕ
ꯑꯣ
ꯑꯗꯨꯒꯤ
ꯁꯗꯤ ꯁꯦꯡꯗꯤ ꯌꯥꯝ ꯇꯧꯅꯗꯦꯅꯦꯗꯦꯅꯦꯗꯅ ꯅꯣꯏꯔꯣꯝꯗꯁꯨ
ꯍꯣꯏ ꯍꯟꯗꯛꯇꯤ ꯇ ꯇꯪꯕꯨꯗꯤ ꯑꯣꯏꯔꯝꯃꯣꯏ ꯋꯥꯟ ꯊꯥꯎꯖꯟ ꯑꯩꯠ ꯍꯟꯗ꯭ꯔꯦꯗꯒꯨꯝꯕ ꯑꯣꯏꯔꯝꯅꯤ ꯑꯩꯁꯨ ꯈꯪꯗꯦꯗꯣ ꯍꯣꯏ ꯋꯥꯟ ꯊꯥꯎꯖꯟ ꯑꯦꯠ ꯍꯟꯗ꯭ꯔꯦꯠ ꯗꯨꯝ ꯇꯥꯏ ꯍꯥꯏꯕꯒꯨꯝ ꯇꯧꯋꯦ
ꯑꯣ ꯑꯗꯨ ꯅꯣꯏ ꯆꯥꯛ ꯌꯦꯟꯁꯥꯡ ꯊꯣꯡꯕꯗꯤ ꯒ꯭ꯌꯁꯇ ꯊꯣꯡꯕ꯭ꯔꯥ ꯃꯣꯏ ꯏꯟꯗꯛꯁꯟꯗ ꯊꯣꯡꯕ꯭ꯔꯥ
ꯒ꯭ꯌꯁꯇ ꯊꯣꯡꯉꯦꯗ ꯍꯟꯗꯛꯇꯤ ꯗꯛꯇꯔꯅꯖꯨ
ꯑꯣ ꯁꯣꯂꯥ
ꯅꯣꯢ ꯑꯌꯨꯛ ꯄꯨꯡ ꯀꯌꯥꯗ ꯍꯧꯒꯠꯄ꯭ꯔꯣ
ꯍꯣ ꯊꯕꯥ ꯂꯩꯔꯗꯤ ꯕꯖꯥꯔꯒꯨꯝꯕ ꯆꯠꯂꯗꯤ ꯄꯨꯡ ꯃꯔꯤꯗ ꯍꯧꯒꯒꯅꯤ ꯅꯠꯗ꯭ꯔꯗꯤ ꯄꯨꯡ ꯑꯩꯠ ꯒꯨꯝꯕꯗ ꯍꯧꯒꯗꯒꯅꯤ ꯇꯥꯢꯃꯤꯡ ꯂꯩꯇꯦ
ꯄꯨꯡ ꯃꯔꯤ
ꯃꯔꯤ ꯃꯈꯥꯏ ꯃꯔꯤ ꯑꯗꯨꯋꯥꯏꯗ ꯃꯔꯤ ꯃꯗ ꯅꯗꯦ ꯃꯔꯤ ꯃꯈꯥꯏ ꯑꯗꯨ ꯇꯥꯕꯗ ꯑꯗꯨꯝ ꯃꯔꯤ ꯃꯔꯤ ꯃꯔꯤ ꯃꯈꯥꯏꯗꯣ ꯇꯥꯕꯗ ꯊꯣ ꯕꯖꯥꯔ ꯊꯣꯂꯛꯑꯗꯤ ꯏꯁꯥ ꯐꯪꯉꯣꯏꯅꯦ ꯃꯔꯤ ꯃꯈꯥꯏ ꯑꯗꯨꯋꯥꯏꯗ ꯊꯧꯕꯅꯤ
ꯇꯨꯃꯨ
ꯕꯗꯔ ꯗꯦꯗꯣ ꯑꯌꯨꯛꯇ ꯇꯧꯋꯦꯕ
ꯑꯣ
ꯇ꯭ꯌꯨꯁꯗꯦ ꯊꯔꯁꯗꯦ ꯁꯦꯇꯔꯗꯦ ꯀꯣ
ꯎꯝ
ꯑꯗꯣ ꯕꯖꯗ ꯅꯨꯃꯤꯠꯗꯨꯗꯤ ꯉꯟꯇꯥ ꯊꯣꯛ ꯕꯖꯥꯔ ꯊꯣꯛꯀꯦ ꯍꯥꯏꯔꯗꯤ ꯉꯟꯇꯥ ꯍꯧꯒꯒꯗꯧꯕ
ꯑꯣ
ꯑꯗꯣ ꯊꯣꯛꯑꯣꯢ ꯍꯥꯏꯔꯗꯤ ꯍꯧꯒꯠꯅꯤ ꯄꯨꯡ ꯇ꯭ꯔꯨꯛꯇ ꯍꯧꯒꯠꯄꯁꯨ ꯌꯧꯑꯦ ꯎꯝ ꯇ꯭ꯔꯦꯠꯗ ꯍꯧꯒꯠꯄꯁꯨ ꯂꯩꯌꯦ ꯉꯁꯤꯗꯤ ꯅꯤꯄꯥꯟꯗ ꯍꯧꯒꯠꯂꯦ ꯅꯤꯄꯜꯗ ꯃꯌꯥ ꯍꯧꯒꯕꯗꯨ ꯊꯩꯡꯅ ꯍꯧꯒꯗꯕꯅꯦ ꯉꯁꯤꯗꯤ
ꯍꯧꯖꯤꯛꯀꯥꯟꯗꯤ ꯇꯨꯝꯕ ꯌꯥꯝ ꯅꯨꯡꯉꯥꯏꯕꯗꯣ ꯍꯧꯒꯠꯄꯁꯨ ꯐꯝꯃꯣꯏ ꯑꯦꯂꯥꯔꯝ ꯊꯥꯔꯁꯨ ꯍꯧꯒꯠꯄ ꯉꯝꯗꯕꯗꯣ
ꯑꯣ ꯅꯪ ꯄꯨꯡ ꯀꯌꯥꯗ ꯆꯠꯄ꯭ꯔꯥ
ꯑꯩ ꯐꯥꯏꯚ ꯊꯥꯔꯇꯤ ꯐꯥꯏꯚ ꯐꯣꯔꯇꯤ ꯐꯥꯏꯚ ꯐꯤꯞꯇꯤ ꯑꯗꯨꯗ ꯑꯗꯨꯝ ꯆꯠꯂꯦꯕ ꯑꯩꯈꯣꯏ ꯁꯤꯛꯁꯇ ꯑꯗꯨꯝ ꯌꯧꯕꯅꯤꯅꯀꯣ ꯑꯗꯨꯒꯤ ꯑꯦꯂꯥꯔꯝꯗꯣ ꯐꯥꯢꯚ ꯇ꯭ꯋꯦꯟꯇꯤ ꯑꯗꯋꯥꯢꯗ ꯑꯗꯨꯝ ꯊꯥꯒꯅꯤ ꯋꯥꯁꯑꯞ ꯇꯧꯒꯅꯤ
ꯎꯝ
ꯑꯗꯨꯗ ꯑꯗꯨꯝ ꯆꯠꯄꯗꯣ ꯃꯇꯝ ꯑꯣꯏꯔꯅꯤ
ꯑꯣ
ꯑꯗꯨ ꯆꯠꯄ ꯇꯥꯔꯦꯅꯦ ꯇꯧꯗꯕꯗꯤ ꯌꯥꯗꯦꯅꯦ ꯌꯥꯗꯦꯗꯣ ꯇꯧꯒꯅꯨ ꯍꯥꯢꯔꯁꯨ ꯇꯧ ꯇꯥ ꯑꯩꯗꯤ ꯇꯥꯢꯌꯦ
ꯍꯧꯖꯤꯛꯇꯤ ꯇꯥꯈ꯭ꯔꯦ ꯉꯁꯥꯏ ꯇꯨꯃꯤꯟ ꯂꯩꯈ꯭ꯔꯕ ꯑꯃꯔꯛꯇꯤ ꯉꯁꯥꯏ ꯇꯥꯗ꯭ꯔꯕ꯭ꯔꯥ ꯅꯪ ꯉꯥꯡꯗꯕꯒꯤꯔꯥ ꯈꯪꯗꯦ
ꯑꯣ
ꯍꯧꯖꯤꯛꯗꯤ ꯇꯥꯢꯌꯦ ꯑꯃꯨꯛ
ꯑꯣ ꯇꯥꯏꯌꯦ ꯍꯣ ꯑꯩꯁꯨ
ꯑꯥ
ꯇꯧ ꯎꯪ ꯑꯗꯨ ꯀꯣꯂꯦꯁ ꯀꯥꯕ ꯍꯩꯔꯗꯤ ꯅꯪꯁꯨ ꯀꯥꯈ꯭ꯔꯣꯅꯥ
ꯍꯌꯦꯡ ꯀꯥꯕ ꯍꯧꯔꯅꯤ ꯍꯌꯦꯡ ꯍꯌꯦꯡ ꯀꯥꯒꯦꯅ ꯈꯟꯕꯅꯤ ꯊꯕꯛ ꯆꯠꯂ ꯗꯤ ꯊꯕꯥꯛ ꯆꯠꯂꯗꯤ ꯅꯪ ꯑꯗꯨꯝ ꯍꯥꯊꯨ ꯍꯥꯊꯨꯅ ꯐꯥ꯭ꯔꯁ ꯗꯦ ꯑꯣꯢꯕꯒꯤ ꯆꯠꯄꯗꯨ ꯇꯜꯂꯦꯕꯀꯣ
ꯎꯝ
ꯑꯗꯨꯒꯤ ꯑꯩ ꯍꯣꯔꯦꯟ ꯍꯥꯏꯆꯤꯜꯂꯒ ꯑꯩ ꯅꯥꯏꯌꯦ ꯍꯌꯦꯡꯒꯜ ꯊꯕꯛ ꯌꯥꯎꯔꯣꯢꯅ ꯍꯥꯏꯒꯦꯅ ꯈꯟꯕꯅꯦ
ꯑꯦ
ꯑꯍꯥꯟꯕ ꯅꯨꯃꯤꯗꯗꯤ ꯊꯦꯡꯅ ꯆꯠꯄꯗꯣ ꯍꯥꯏꯗꯤ
ꯎꯝ
ꯍꯥꯊꯨ ꯍꯥꯊꯨꯅ ꯆꯠꯕꯗꯣ ꯅꯨꯡꯉꯥꯏꯇꯦꯕꯀꯣ
ꯎꯝ
ꯐꯟꯕ ꯑꯣꯏꯒꯗꯕꯅꯤꯅ
ꯎꯝ
ꯈꯗ꯭ꯔꯦ ꯂ
ꯊꯕꯛ ꯊꯕꯛ ꯇꯣꯛꯑꯒꯦ ꯍꯥꯏꯔꯁꯨ ꯑꯃꯨꯛ ꯄꯥꯝꯃꯨꯕ
ꯀ꯭ꯔꯤ ꯇꯧꯕ ꯀ꯭ꯔꯤ ꯄꯥꯝꯃꯨꯕ
ꯁꯨ ꯋꯥꯕ ꯍꯥꯏꯗꯤ ꯄꯩꯁꯥ ꯑꯗꯨꯝ ꯍꯥꯏꯗꯤ ꯈꯤꯇꯪ ꯑꯣꯏꯔꯁꯨ ꯂꯥꯛꯄꯗꯣ
ꯎꯝ
ꯀꯈꯤꯪꯗꯤꯚꯁ ꯁꯥꯡꯦꯅ
ꯎꯝ ꯑꯗꯨ ꯑꯣꯏꯔꯁꯨ ꯋꯥꯏ ꯑꯗꯨ ꯋꯥꯏꯗꯣ
ꯍꯣꯏ ꯋꯥꯕꯨꯗꯤ ꯍꯣꯏꯗ ꯊꯕꯛꯕꯨꯗꯤ ꯋꯥ ꯑꯗꯨꯅꯁꯨꯨꯕ ꯊꯕꯥꯎꯗꯤ ꯂꯩ ꯐꯪꯉꯔꯣꯏꯅ ꯑꯗꯨꯗꯤ
ꯎꯝ
ꯋꯥꯎꯕꯗꯤ ꯋꯥꯏꯑꯦ ꯑꯗꯨꯕꯨ ꯈꯤꯇꯪ ꯇꯧꯁꯤꯔꯥ ꯑꯩꯅ ꯈꯪꯕ ꯑꯩ ꯑꯩꯅ ꯈꯪꯕꯗꯤꯀꯣ
ꯎꯝ
ꯀꯣꯆꯤꯡꯁꯨ ꯇꯧꯅꯤ ꯀꯣꯆꯤꯡꯒꯤꯁꯨ ꯑꯣꯏ ꯑꯗꯨꯝ ꯇꯧꯅꯤ ꯑꯗꯨ ꯍꯥꯏꯗꯤ ꯑꯩꯗꯤ ꯕ꯭ꯔꯦꯁ ꯍꯥꯞꯅꯤꯡꯕꯅ ꯂꯣꯏꯔꯦꯅꯦ
ꯗ꯭ꯔꯦꯁ
ꯕ꯭ꯔꯦꯁ ꯍꯥꯏꯗꯤ ꯑ ꯌꯥꯒꯤꯗꯣ
ꯎꯝ
ꯑꯗꯨꯗꯤ ꯄꯨꯟꯅ ꯇꯧꯁꯤ ꯌꯥꯏꯗ
ꯑꯗꯨ ꯇꯧꯅꯤꯡ ꯑꯣꯏꯅ ꯂꯩꯔꯨꯔꯥ ꯀꯣꯟꯅ ꯇꯧꯔꯁꯨ ꯏꯀꯥꯏꯔꯅꯤꯅ ꯉꯥꯏꯍꯥꯛ ꯂꯩꯔꯗꯤ ꯑꯦ ꯁꯕꯤ ꯐꯖꯅ ꯐꯥꯥꯎꯂꯤ ꯨꯀꯥꯔꯅ
ꯀꯩꯗ꯭ꯔꯁꯨ ꯌꯥ
ꯑꯗꯨ ꯏꯁꯥꯅ ꯇꯥꯟꯕꯤ ꯄꯩꯁꯥꯅ ꯑꯗꯨꯝ ꯇꯧꯒꯦꯅ ꯈ